ꯍꯜꯂꯣ꯫
ꯍꯥꯥ꯫
ꯀꯩꯗꯩꯔꯝꯃꯤꯅꫭ꯫
ꯍꯤꯞꯄꯝꯕꯅꯦ꯫
ꯀꯩꯅꯣ ꯍꯧꯖꯤꯛ ꯍꯧꯖꯤꯛꯁꯣꯠꯂꯗꯤ ꯅꯁꯥꯗꯣ ꯅꯥꯔꯣꯏꯗ꯭ꯔꯣ
ꯉꯔꯣꯏꯗ ꯉꯥꯏꯍꯥꯛ ꯄꯣꯊꯥꯕꯅꯤ
ꯑꯣ ꯍꯣꯔꯦꯟ ꯑꯍꯤꯡ ꯕꯣꯂꯦꯝꯗꯨꯗꯤ ꯌꯦꯡꯗꯣꯏꯔꯣ
ꯉꯁꯤꯗꯤ ꯌꯦꯡꯉꯔꯣꯏ ꯍꯥꯏꯌꯦ ꯑꯣꯀꯦ ꯑꯉꯟꯕꯩꯗꯤ ꯌꯦꯡꯅꯤ
ꯉꯁꯤ ꯑꯍꯤꯡꯗ ꯅꯠꯇ꯭ꯔꯣ ꯀꯩꯅꯣ ꯂꯩꯗꯣꯏꯁꯦ ꯑꯩꯈꯣꯏ ꯅꯣꯉꯥꯜꯂꯝꯗꯥꯏꯗ
ꯑꯅꯤ ꯃꯈꯥꯏꯗ ꯅꯣꯔꯋꯦꯒ ꯀꯩꯅꯣꯒ ꯁꯦ ꯎꯝ ꯏꯒꯦ
ꯑꯔꯖꯦꯟꯇꯤꯅꯥꯒ ꯁ꯭ꯋꯠꯖꯔꯂꯦꯟꯒ
ꯎꯝ
ꯑꯗꯨꯖꯤꯗꯤꯅꯥꯗꯤ ꯑꯔꯥꯏ ꯑꯔꯥꯏꯕꯔꯛ ꯇꯥꯏꯗ ꯑꯗꯨꯗꯤ
ꯀꯗꯥꯏꯗꯒꯤꯩ ꯂꯥꯏꯔꯗꯧꯅꯣ
ꯅꯣꯏ ꯑꯥꯔꯖꯦꯟꯇꯤꯅꯥꯁꯦ ꯑꯔꯥꯏꯕꯗ ꯇꯥꯏꯉꯣ ꯍꯦꯛ ꯁꯥꯟꯅꯕ ꯍꯧꯔꯛꯄꯗꯩ
ꯎꯁ ꯄꯪꯉꯥꯏ ꯍꯥꯏꯖꯔꯦ
ꯍꯣꯏ ꯃꯣꯏꯅꯕꯨꯗꯤ ꯊꯣꯏꯕꯒꯤ ꯑꯣꯏꯕ ꯌꯥꯏꯀꯣ ꯑꯗꯨ ꯑꯣꯏꯁꯨ ꯑꯔꯥꯏꯕ ꯑꯌꯥꯝꯕ ꯇꯥꯏꯌꯦꯕ
ꯀꯩꯁꯨ ꯂꯥꯏ ꯄꯣꯟꯗꯦꯗ ꯃꯤꯁꯨ ꯍꯩꯔꯦꯅ ꯇ꯭ꯔꯥꯏꯌꯦꯜ ꯃꯌꯥꯝ ꯇꯧꯔꯒ ꯆꯪꯉꯛꯏꯕꯣ
ꯑꯦꯁ ꯁ꯭ꯋꯤꯖꯔꯂꯦꯟꯗꯨ ꯗꯥꯎ ꯌꯥꯗꯅ ꯆꯪꯈꯤꯕꯅꯦ
ꯀꯕꯣ ꯕꯔꯗꯦꯒꯗꯣ ꯌꯦꯡꯉꯣꯅꯦ ꯃꯤ ꯑꯇꯩ ꯑꯝꯇ ꯀꯥ ꯉꯝꯗꯔꯦꯅꯦ
ꯀꯕꯤꯕꯔꯦꯔ ꯀꯦ ꯄꯤꯕꯔ ꯏꯗꯨꯣ ꯑꯗꯨꯟ ꯇꯅꯣ ꯌꯥꯎ ꯆꯟꯗ ꯅ ꯀꯗꯥꯏ ꯐꯤꯅꯣ ꯑꯔꯖꯦꯟꯇꯤꯅꯥꯏ ꯐꯦꯂꯣ
ꯎꯝ
ꯑꯁ ꯑꯥꯔꯖꯦꯟꯇꯤꯅꯥ ꯑꯩꯅ ꯍꯥꯏꯕꯗꯤ ꯅꯪ ꯁꯥꯎꯅꯤꯡꯉꯝꯃꯅꯤ ꯑꯔꯖꯦꯟꯇꯤꯅꯥ ꯑꯩꯅ ꯁꯤꯊꯔꯒ ꯍꯥꯏꯔꯤꯁꯦ ꯅꯪ ꯁꯥꯎꯅꯤꯡꯉꯝꯕꯅꯦꯕ ꯅꯣꯏ ꯑꯗꯣꯝꯒꯤ ꯅꯝꯕꯣꯜꯒꯤꯗꯅꯦ ꯁꯨꯔꯨꯡꯒꯤ ꯀꯦꯐꯦ ꯑꯃ ꯍꯥꯡꯉꯦ ꯍꯥꯏꯁꯦ ꯈꯪꯕ꯭ꯔꯣ ꯅꯪ
ꯈꯪꯒ꯭ꯌꯥ ꯅꯝꯕꯣꯜꯗꯅꯦ ꯍꯥꯏꯕꯗꯣ
ꯅꯝꯕꯣꯜꯒꯤ ꯑꯃ ꯑꯥꯏ ꯑꯦꯁ ꯑꯣꯖꯥꯗꯣ ꯑꯗꯨꯅꯒ ꯔꯤꯕꯟꯒ ꯀꯛꯇꯅ ꯏꯅꯣꯒ꯭ꯔꯦꯠ ꯇꯧꯈ꯭ꯔꯦ ꯍꯥꯏꯅꯦ
ꯎꯝ ꯈꯪꯗꯦ ꯑꯗꯨꯅꯦ
ꯍꯣꯏ ꯑꯗꯣꯝꯁꯦ ꯀꯣꯏꯕ ꯀꯔꯝ ꯀꯔꯝꯕ ꯃꯐꯝ ꯂꯩꯒꯦ ꯀꯣꯏꯕ ꯌꯥꯕ
ꯀꯣꯕ ꯌꯥꯕꯁꯦ ꯄꯣꯠꯁꯨꯝꯣꯝꯗ ꯑꯅꯧꯕ ꯑꯃ ꯍꯥꯡ
ꯑꯠꯇꯩꯗꯤ
ꯆꯥꯛ ꯆꯥꯐꯝ ꯑꯃ ꯂꯩ
ꯀꯥꯏ ꯖꯒꯥꯥꯗꯅꯣꯕ ꯆꯥꯛ ꯆꯥꯅꯕꯝ ꯂꯩ
ꯆꯦꯡꯗꯣꯡꯗ ꯑꯗꯨꯅ ꯑꯩꯈꯣꯏ ꯕꯤꯁꯅꯨꯄꯨꯔ ꯌꯧꯔꯝꯗꯥꯏ ꯍꯧꯔꯛꯄꯩꯗ
ꯀꯔꯤꯅꯣ ꯑꯃꯨꯛ ꯆꯥꯔꯤꯗꯅ ꯉꯥꯏꯍꯥꯛ ꯋꯥꯔꯤ ꯁꯥꯟꯅꯕꯁꯤꯗ
ꯍꯩꯅꯧ
ꯎꯝ ꯀꯔꯤꯒꯨꯝꯕ ꯑꯃ ꯆꯥꯗꯔꯗꯤ ꯅꯪ ꯂꯩꯕ ꯉꯝꯗ꯭ꯔꯕꯅꯤ
ꯎꯝ
ꯅꯪꯁꯦ ꯅꯣꯏ ꯏꯁꯅ ꯊꯤ ꯊꯤ ꯉꯥꯡꯕꯤꯔꯝꯅꯤ
ꯃꯀꯣꯛ ꯌꯥꯝ ꯆꯥꯛꯄ
ꯃꯀꯣꯛ ꯆꯥꯛꯄꯩꯩꯅꯗꯦꯅꯦ ꯃꯇꯥꯡ ꯃꯇꯝ ꯆꯥꯗꯅ ꯊꯕꯛ ꯇꯧꯕ ꯃꯥꯜꯂꯤꯅꯦ ꯅꯪꯗꯣ ꯑꯗꯨꯒꯤ ꯉꯥꯡꯉꯝ
ꯌꯥꯔꯦ ꯃꯀꯣꯛ ꯆꯥꯛꯄꯩꯅꯦ
ꯑꯗꯣ ꯅꯣꯏ ꯁ꯭ꯋꯥꯏꯗ ꯅꯪ ꯅꯨꯡꯗꯤ ꯌꯥꯝ ꯅꯨꯡꯁꯤꯖꯔꯝꯅꯤꯗ
ꯅꯨꯡꯁꯤꯗꯦ
ꯃꯁꯤꯗ ꯀꯩꯗꯧꯕꯩ ꯀꯣꯏꯅꯔꯤꯅꯣ ꯍꯥꯏꯁꯔꯦ
ꯈꯪꯗꯦ ꯎꯆꯦꯛꯄꯣꯠꯇꯦꯕ ꯀꯣꯏꯅꯗ ꯌꯥꯗꯕꯩ ꯀꯣꯏꯅ ꯕꯩꯇꯥꯏꯞ ꯇꯧ
ꯅꯪꯅꯗꯤ ꯂꯥꯛꯊꯣꯛꯄ ꯉꯝꯗꯕ
ꯉꯝꯗꯦ
ꯀꯩꯒꯤꯅꯣ ꯍꯥꯏꯁꯦ
ꯈꯪꯗꯦ ꯍꯦꯛꯇ ꯈꯣꯡꯁꯦ ꯄꯥꯏꯔꯒ ꯀꯣꯜꯂ ꯍꯦꯛꯇ ꯀꯞꯄ
ꯏꯁ ꯅꯨꯄꯥꯗꯨ ꯅꯥꯔꯣ ꯍꯥꯏꯖꯦ
ꯍꯣꯏ ꯅꯨꯄꯥꯗꯨ
ꯅꯣꯏ ꯁꯥꯏꯗꯣ ꯅꯉꯣꯟꯗꯩꯗꯤ ꯐꯖꯕꯅꯤꯗ
ꯇ ꯅꯗꯦ ꯍꯦ ꯀꯥꯗꯤ ꯐꯖꯔꯣ ꯀꯃꯣ ꯊꯤꯗꯀꯣ ꯊꯗꯀ ꯀꯞꯄꯦꯃꯉꯣ
ꯎꯝ ꯍꯥꯌꯖꯜꯂꯣ ꯏꯕꯨꯡꯉꯣ ꯃꯤꯅꯗꯤ ꯌꯥꯝ ꯉꯥꯎꯅꯩ ꯉꯥꯎꯅꯩ ꯍꯥꯏꯗ ꯅꯣꯏ ꯁ꯭ꯋꯥꯏꯗꯣ ꯑꯇꯣꯞꯄ ꯅꯨ ꯄꯤꯔꯤꯅ ꯌꯥꯝ ꯌꯥꯝ ꯂꯣꯏꯅꯇꯤ ꯑꯣꯏꯕ ꯃꯥꯜꯂꯤ
ꯑꯣꯏꯅꯤ
ꯅꯪꯉꯣꯟꯗꯗꯤ ꯈꯟꯅꯕ ꯑꯗꯨꯝ ꯍꯧꯕ꯭ꯔꯥ ꯍꯥꯏꯁꯦ
ꯍꯥꯎꯋꯦꯗꯣ ꯍꯥꯎꯗꯕ ꯌꯥꯎꯗꯦ ꯃꯥꯅ ꯈꯜꯅꯕ
ꯎꯝ ꯎꯝ ꯑꯗꯨ ꯅꯪ ꯅꯨꯡꯉꯥꯏꯇ꯭ꯔꯒꯅ ꯑꯇꯣꯞꯄ ꯑꯃ ꯌꯦꯡꯉꯣꯗꯅ
ꯌꯦꯡ ꯌꯥꯗꯦ
ꯑꯩꯈꯣꯏꯖꯨ ꯂꯩ ꯅꯪ ꯅꯪ ꯃꯥꯖꯨ ꯈꯠꯅꯕꯖꯨ ꯍꯧꯋꯦ ꯍꯥꯏ ꯑꯗꯨꯗꯒꯤ ꯊꯦꯜꯁꯨ ꯇꯧꯕꯤ ꯍꯥꯏ ꯊꯤꯅ ꯇꯧꯕꯤ ꯃꯄꯥꯗ ꯑꯗꯨꯝ ꯂꯩꯒꯦ ꯍꯥꯏꯔꯕ
ꯈꯪꯗꯦ ꯈꯣꯡ ꯀꯣꯜꯂ ꯀꯞꯈꯤꯕꯁꯤꯅ ꯀꯞꯈꯤꯕꯁꯤꯅ ꯑꯃꯨꯛꯇꫭꯏꯕ
ꯎꯝ
ꯈꯗ꯭ꯔꯛ ꯃꯦꯟ
ꯅꯣꯏ ꯁ꯭ꯥꯏꯒ ꯑꯩꯒ ꯑꯩꯈꯣꯏ ꯁ꯭ꯥꯏꯒ ꯑꯝꯇ ꯇꯧꯔꯒ ꯀꯣꯏꯕ ꯑꯝꯇ ꯆꯠꯂꯨꯖꯤꯗꯅ ꯑꯗꯨꯗꯤ
ꯆꯠꯅꯤꯡꯗꯦꯗ ꯀꯣꯏꯕꯒ ꯀꯗꯥꯏ ꯆꯠꯇꯣꯔꯤꯒꯦ ꯆꯠꯄ ꯀꯣꯏꯕ ꯂꯥꯟ ꯁꯛꯇꯇꯥꯁꯤꯡꯁꯤꯒ
ꯍꯥꯏꯃꯤ ꯅꯤ ꯂꯥꯟ ꯍꯥꯏꯔꯒ ꯀꯥꯞꯅꯕ꯭ꯔꯣ
ꯈꯪꯗꯦꯕꯣ ꯀꯥꯞꯅ ꯀꯥꯏꯗ ꯀꯥꯞꯅꯕꯅꯦ
ꯃꯤꯒꯤ ꯚꯤꯗꯤꯑꯣ ꯀꯩꯀꯥ ꯊꯪ ꯍꯥꯏꯇꯥꯔꯦ
ꯎꯝ ꯈꯪꯗꯦ
ꯅꯣꯏꯗ ꯍꯣꯏꯗꯤ ꯂꯩꯇ꯭ꯔ ꯌꯅꯥ
ꯂꯩꯥꯏ
ꯀꯩ ꯀꯩ ꯍꫭꯠꯅꯔꯤꯒꯦ ꯃꯣꯏꯗꯤ
ꯌꯨꯝꯗ ꯑꯗꯨꯝ ꯂꯩ ꯑꯃꯗꯤ ꯍꯤꯡꯒꯣꯣꯟ ꯀꯣꯏꯕ ꯆꯠꯂꯦ ꯑꯃꯅ ꯑꯃꯗꯤ ꯂꯧ ꯏꯤꯡꯒꯣꯜ ꯀꯩꯀꯩ ꯆꯠꯂꯦ ꯑꯃꯅ ꯇꯦꯡꯦꯝ ꯀꯜꯦꯁꯇ ꯑꯦ ꯃꯦ ꯇꯧꯔꯤ
ꯑꯗꫭꯑꯃ ꯏꯟꯈꫭꯜ ꯆꯠꯄꯗꯣ ꯐꯥꯔꯃꯔ ꯂꯥꯏꯔꯦꯟ ꯒꯣꯟ ꯀꯣꯏꯑꯣ ꯍꯥꯏꯌꯨꯗꯅ ꯃꯥꯁꯨ ꯈꯔ ꯍꯣꯠ
ꯀꯣꯏꯔꯤꯅꯦ
ꯀꯣꯏꯕꯗꯣ ꯐꯖꯅ ꯀꯣꯏ ꯈꯛꯇ ꯉꯥꯜꯂꯤꯗ ꯅꯣꯏ ꯁꯥꯒꯤ ꯃꯄꯥꯁꯤꯡꯁꯦ
ꯇꯟꯗꯦꯗ ꯍꯤꯡꯈꫭꯟ ꯊꯕꯛ ꯂꯣꯏ ꯁꯨꯅꯩ
ꯎꯝ ꯎꯝ ꯄꯨꯡꯗꯥꯒꯤ ꯃꯁꯒꯤ ꯊꯥꯒꯦ ꯊꯖꯛꯑꯦ ꯃꯥꯒꯤ ꯎꯝ
ꯑꯁ ꯍꯌꯦꯡꯗꯤ ꯕꯣꯜ ꯉꯥꯏꯕꯗ ꯋꯥꯔꯦꯗ
ꯀꯩꯒꯨꯝꯕ ꯅꯪ ꯁ꯭ꯋꯨꯏꯖꯔꯂꯦꯟꯅ ꯊꯣꯏꯕꯗꯤ ꯀꯃꯥꯏ ꯇꯧꯅꯤ ꯑꯥꯔꯖꯦꯟꯇꯤꯅꯥ ꯅꯪꯒꯤ ꯐꯦꯟꯗꯣ ꯅꯪꯒꯤ ꯇꯤꯝꯗꯣ
ꯊꯣꯏꯗꯧ ꯃꯥꯟꯗꯦꯗ ꯃꯣꯏꯖꯦ ꯒꯦꯝ ꯂꯣꯏꯔꯝꯗꯥꯏꯗ ꯍꯦꯛꯇ ꯀꯝꯕꯦꯛ ꯇꯧꯋꯤꯅꯦ ꯑꯖꯦꯟꯖꯤꯅꯥꯖ
ꯍꯟꯗꯛꯇꯤ ꯗꯤꯐꯦꯟꯁꯇꯨ ꯑꯀꯟꯕ ꯑꯣꯏꯔꯛꯑꯗꯤ ꯄꯥꯁ‌ ꯇꯧ
ꯈꯪꯗꯦ ꯂꯥꯏꯅ ꯇꯝꯕ ꯑꯃ ꯂꯥꯛꯆꯔꯅꯤ
ꯑꯣ
ꯀꯝꯕꯦꯛ ꯌꯥꯝ ꯀꯜꯂꯦꯕ ꯃꯣꯏꯗꯣ
ꯍ ꯀꯕꯤ ꯑꯗꯣ ꯅꯍꯥꯟꯒꯤ ꯁꯥꯟꯅꯈꯤꯕꯗꯨꯗꯤ ꯀꯝꯕꯦꯛꯇꯣ ꯑꯔꯥꯟꯕ ꯀꯝꯕꯦꯛꯅꯤ
ꯎꯝ ꯃꯤ ꯑꯃꯅꯤ ꯍꯛ ꯁꯤꯜꯂꯛꯄꯗꯀꯣ ꯃꯣꯏ ꯏꯁꯇ꯭ꯔꯦꯟꯁꯦ ꯀꯩꯅꯣꯝꯃ ꯑꯣꯜꯂꯛꯑꯦ ꯍꯥꯏꯕ ꯑꯍꯥꯟꯕꯒꯤ ꯄ꯭ꯂꯦꯁꯤꯗ ꯃꯤꯁꯦ ꯌꯥꯗ꯭ꯔꯦꯅ ꯈꯜꯂꯁꯤꯅꯦ
ꯑꯥ
ꯑꯗꯨꯝ ꯃꯤ ꯁꯤꯜꯂꯛꯄꯩ ꯇꯥꯏꯃꯤꯡꯁꯤꯗꯗꯗꯤ ꯄ꯭ꯂꯦꯖꯦ ꯀꯩꯅꯣꯝ ꯇꯧꯔꯛꯑꯦ ꯄ꯭ꯂꯦ ꯑꯃ ꯑꯣꯜꯂꯛꯑꯦꯕ
ꯄ꯭ꯂꯦ ꯑꯃ ꯑꯣꯜꯂꯛꯑꯦꯕ
ꯑ
ꯎ ꯎꯝ ꯑꯗꯣ ꯔꯦꯐꯤꯅꯁꯨ ꯈꯔ ꯃꯤꯆꯪ ꯆꯪ ꯃ ꯃꯥꯜꯂꯦꯗ ꯅꯣꯏ ꯑꯔꯖꯦꯟꯇꯤꯅꯥꯣ
ꯆꯪꯗꯦꯍꯦ ꯊꯥꯅꯤꯡꯗꯦ ꯅꯣꯏꯅ ꯑꯥꯔꯖꯦꯟꯇꯤꯅꯥ ꯔꯦꯐ꯭ꯔꯤꯅ ꯃꯤꯠꯌꯦꯡ ꯆꯪꯉꯦ ꯐꯤꯐꯥꯅ ꯃꯤꯆꯪ ꯆꯪꯉꯦ ꯑꯗꯨꯝ ꯉꯥꯡꯕꯤꯂꯩ
ꯎꯝ ꯅꯪ ꯍꯟꯗꯛꯇꯤ ꯐ꯭ꯔꯥꯟꯁꯀ ꯊꯦꯡꯅꯕꯗ ꯈꯪꯉꯅꯤꯗꯅ ꯑꯥꯔꯖꯦꯟꯇꯤꯅꯥꯗꯣ ꯀꯃꯥꯏ ꯇꯧꯋꯤ ꯌꯦꯡꯅꯖꯤ
ꯃꯃꯥꯡꯒꯤꯁꯨ ꯐ꯭ꯔꯥꯟꯁꯀ ꯊꯦꯡꯅꯈꯤꯕꯅꯦ ꯂꯥꯁꯀꯤꯗꯣ
ꯃꯃꯥꯡꯒꯤ ꯃꯃꯥꯡꯒꯤꯗꯨ ꯈꯤꯇꯪ ꯐ꯭ꯔꯥꯟꯁꯇ ꯁꯣꯏꯈꯤꯕꯒꯤ ꯋꯥꯅꯤꯀꯣ ꯍꯟꯗꯛ ꯇꯤ ꯈꯪꯅꯤ ꯍꯥꯏꯁꯤꯅꯤ ꯅꯠꯇꯦ
ꯑꯩꯗꯤ ꯄꯦꯅꯥꯜꯇꯤꯗꯔ ꯍꯥꯏꯅ ꯈꯜꯂꯤꯅꯤ
ꯄꯦꯅꯥꯜꯇꯤꯗꯣ ꯑꯣꯏꯔꯝꯃꯣꯏꯗ ꯑꯣ ꯋꯥꯜ ꯀꯞꯇꯨꯕꯨ ꯄꯦꯅꯥꯜꯇꯤꯔꯅꯦ
ꯄꯦꯅꯥꯜꯇꯤ ꯃꯥꯜꯂꯤꯗ ꯑꯩꯕꯣ
ꯎꯝ ꯑꯣꯏꯔꯝ ꯇꯧꯁꯨ ꯃꯥꯜꯂ
ꯑꯁ ꯑꯗꯨ ꯋꯥꯗꯤ ꯋꯥꯔꯝꯅꯤꯀꯣ ꯃꯣꯏ ꯕꯣꯜ ꯁꯥꯟꯅꯕꯈꯩꯗ ꯀꯥꯟꯅꯗꯕ ꯀꯥꯟꯗ
ꯃꯤꯅꯠ ꯃꯤꯅꯠ ꯀꯩꯅꯣꯗꯣ ꯃꯪꯉꯥ ꯐꯨꯗꯤ ꯂꯦꯞꯄꯦꯕꯣ ꯃꯗꯤ ꯅꯤꯐꯨ ꯃꯪꯉ ꯅꯤꯐꯨ ꯃꯪꯉ ꯅꯥꯏꯟꯇꯤ ꯄ꯭ꯂꯁ ꯑꯦꯛꯁꯇ꯭ꯔꯥ ꯍꯥꯞꯄꯛꯇꯣꯏꯅꯦꯕꯀꯣ ꯑꯗꯨꯗ ꯀꯩꯅꯣ ꯇꯧꯔꯤꯗꯣ ꯆꯦꯜꯂꯤ ꯎꯝ ꯑꯣ ꯃꯃꯥꯡꯒꯤꯗꯨ ꯄꯦꯅꯥꯜꯇꯤ ꯀꯥꯎꯅꯕ ꯑꯣꯏꯕ ꯃꯥꯜꯂꯦ ꯃꯥꯔꯇꯤꯅꯦꯁꯅ ꯐꯥꯒꯤꯕ ꯑꯃ ꯑꯗꯨꯗ ꯐ꯭ꯔꯥꯟꯁꯅ ꯑꯃ ꯆꯟꯗꯧꯅꯦꯕꯀꯣ ꯑꯗꯨꯒ ꯃꯣꯏꯅ ꯀꯥꯎꯁꯤꯜꯂꯛꯄꯗ ꯃꯥꯔꯇꯤꯅꯦꯁꯀꯤ ꯃꯈꯣꯡꯗ ꯀꯥꯎꯁꯤꯜꯂꯒ ꯀꯩꯅꯣ ꯇꯧꯒꯤꯕꯗꯣ ꯈꯤꯇꯪ ꯉꯥꯏꯔꯝꯅꯦ ꯃꯃꯥꯡꯖꯨ ꯄꯣꯔꯝꯗꯧꯕ ꯅꫭꯏ
ꯍꯪꯒꯦꯗ ꯂꯥꯏꯅ ꯆꯥꯟꯕ ꯍꯥꯏꯒꯗ꯭ꯔꯥ
ꯎꯝ
ꯐ꯭ꯔꯥꯟꯁꯀꯥꯟꯗꯗꯤ ꯐꯖꯅ ꯂꯦꯡꯕꯅꯦꯍ
ꯑꯩꯒꯤꯅꯤ ꯐ꯭ꯔꯥꯟꯁꯀꯤ ꯑꯣꯂꯤꯁꯤꯁꯅꯦ ꯗꯦꯃꯦꯜꯂꯦꯅꯦ ꯑꯦꯝꯕꯥꯞꯄꯦꯅꯦ ꯃꯣꯏ ꯑꯍꯨꯝꯅ ꯍꯟꯗꯛ ꯅꯩꯔꯛꯄꯗꯨ ꯌꯦꯡꯉꯨ ꯑꯥꯔꯖꯦꯟꯇꯤꯅꯥꯒꯁꯤ ꯁꯨꯔꯨꯁꯨꯔꯨ ꯇꯨꯝꯗꯣꯏꯅꯦ ꯌꯦꯡꯉꯨ ꯐꯥꯁ ꯍꯥꯞ ꯃꯃꯥꯡꯗ
ꯈꯪꯗꯦ ꯑꯗ ꯀꯃꯥꯏꯅ ꯇꯧꯗꯣꯏꯅꯣ ꯌꯦꯡ ꯇꯥꯔꯦ ꯍꯥꯏꯗꯤ ꯃꯣꯏꯗ ꯃꯤꯗꯣ ꯌꯥꯝ ꯀꯥ ꯍꯦꯟꯅ ꯑꯥꯔꯖꯦꯟꯇꯤꯅꯥꯒꯤꯁꯨ ꯃꯤꯖꯦ ꯈꯔ ꯁꯣꯟꯗꯕꯩ ꯇꯥꯞ ꯇꯧꯋꯦꯕ ꯃꯃꯥꯡꯗꯩ ꯌꯦꯡꯅꯧꯕꯗ
ꯑꯩꯅ ꯍꯥꯏꯗꯣꯏꯅꯦꯕ ꯍꯧꯖꯦꯗꯤꯌꯥ ꯗꯥꯎ ꯆꯪꯉꯛꯄꯅꯤꯅ ꯀꯦꯐꯦ ꯕꯥꯔꯗꯦꯒ ꯑꯗꯨ ꯀꯩꯁꯨ ꯌꯥꯝ ꯍꯩꯔꯨꯕ ꯅꯠꯇꯦꯕ ꯗꯆꯐꯦꯁꯟꯇ ꯑꯗꯨꯝ ꯁꯥꯟꯅꯕꯅꯦꯕ ꯑꯗꯨꯗ ꯆꯪꯉꯝꯗꯕꯩ ꯋꯥꯅꯤ ꯃꯁꯥꯗꯣ ꯈꯔ ꯅꯧ ꯍꯥꯏꯗꯤ ꯃꯥꯗꯩ ꯀꯜꯂꯤꯗꯅ
ꯎꯝ ꯎꯝ
ꯍꯥꯞ ꯃꯇꯨꯡꯗꯒꯤꯗꯤ ꯑꯗꯨꯝ ꯆꯪꯉꯛꯏꯗꯨꯅꯤ
ꯎꯝ ꯑꯗꯨꯒ ꯉꯔꯥꯡ ꯅꯍꯥꯟꯒꯤ ꯏꯖꯤꯞꯀꯤꯗꯨꯁꯨ ꯀꯦꯄꯦ ꯕꯥꯔꯗꯦꯒꯤ ꯇꯥꯏꯞꯅꯦ ꯁꯥꯟꯅꯔꯛꯏꯗꯣ ꯗꯤ ꯐꯦꯟꯁ ꯉꯥꯛꯇꯅꯦ
ꯍꯣꯏꯅꯦ ꯑꯗꯣ ꯏꯖꯤꯞꯀꯤ ꯑꯦꯇꯦꯛꯇꯣ ꯐꯖꯗ꯭ꯔꯣ ꯃꯣꯏꯅ ꯀꯩꯅꯣ ꯂꯧꯕ ꯃꯣꯏꯅꯅꯦ
ꯎꯝ
ꯄꯤꯕꯤꯒꯤꯗꯕꯩ ꯋꯥꯅꯤ ꯒꯣꯜ ꯆꯜꯂꯕꯅꯦ
ꯒꯣꯜꯗ ꯐꯣꯜ ꯇꯥꯔꯝꯕꯒꯤꯅꯤꯗ ꯄꯤꯗ꯭ꯔꯤꯗꯣ